ꯎꯝ
ꯍꯜꯂꯣ
ꯍꯜꯂꯣ
ꯑꯥ ꯍꯜꯂꯣ
ꯇꯨꯝꯂꯕ꯭ꯔꯣ
ꯇꯨꯝꯗ꯭ꯔꯤꯌꯦ ꯇꯨꯝꯗꯕꯒꯤꯅꯦ ꯐꯣꯟ ꯄꯥꯢꯔꯤꯁꯦ
ꯎ
ꯑꯣ ꯀꯔꯤ ꯇꯧꯔꯤꯒꯦ
ꯑꯅꯥꯕ ꯁꯥꯡꯂꯤꯌꯦ
ꯍꯩꯁ
ꯍ
ꯀꯥ
ꯍꯣꯏ ꯍꯣꯁꯄꯤꯇꯥꯜꯗ ꯂꯩꯕ꯭ꯔꯣ
ꯑꯣ ꯍꯣꯁꯄꯤꯇꯥꯜꯗ ꯍꯣꯏ
ꯃꯧꯋꯥ
ꯑ
ꯀꯔꯝꯕ ꯍꯣꯁꯄꯤꯇꯥꯜꯗ ꯂꯩꯒꯦ
ꯆꯥꯟꯗꯦꯜꯒꯤ
ꯆꯥꯟꯗꯦꯜꯒꯤ
ꯎꯝ
ꯍꯣꯏ ꯇꯥꯝꯕꯤꯌꯣ ꯍꯥꯏꯔꯁꯨ ꯌꯥꯢꯌꯦ ꯀꯗꯥꯏ ꯋꯥꯏꯗꯅꯣ
ꯑꯦꯁꯨꯨ ꯈꯪꯗ꯭ꯔꯦ ꯆꯥꯟꯗꯤ ꯂ ꯍꯥꯏꯔꯗꯤ
ꯌꯥꯔꯦꯗ ꯅꯣꯡ ꯀꯅꯣꯑꯦ ꯀꯩ ꯃꯊꯦꯜ ꯆꯥꯔꯤꯒꯦ ꯉꯁꯤꯗꯤ
ꯉꯥ ꯆꯥꯏ
ꯑꯁ ꯍꯥꯎꯅꯤꯍꯦ